ꯇꯥꯏꯌꯦ ꯇꯥꯏꯌꯦ ꯀꯩꯗꯧꯏꯅꯣ
ꯀꯇꯥꯨ
ꯍꯥꯥ
ꯑꯩ ꯀꯩꯅ ꯇꯧꯗꯦ ꯑꯩ ꯍꯧꯖꯤꯛꯅꯦ ꯑꯩ ꯑꯥꯏꯗ꯭ꯔꯣ ꯍꯥꯞꯅꯕ ꯀꯩꯅꯣ ꯇꯧꯋ
ꯑꯣ ꯠꯅꯥꯏ ꯍꯥꯏꯕ ꯏꯔꯣ
ꯍꯣꯏ
ꯅꯪꯃꯤꯅ ꯐꯠꯇꯦꯔꯣ
ꯐꯠꯇ꯭ꯔꯤ ꯅꯍꯥꯟ ꯑꯅꯧꯕ ꯑꯃ ꯍꯧꯋꯦꯅ ꯇꯧꯕꯗꯣ ꯑꯩꯅ
ꯑꯥ
ꯑꯗꯨꯗꯨꯒꯤ ꯑꯃꯨꯛ ꯍꯥꯏꯗꯤ ꯑꯃꯨꯛ ꯍꯧꯔꯛꯀ ꯌꯥꯝ ꯄꯥꯈꯠꯂꯦ ꯑꯗꯣ ꯉꯔꯥꯡ ꯉꯔꯥꯡ ꯑꯅꯧꯕ ꯍꯧꯋꯤꯅꯦ ꯑꯗꯣ ꯉꯁꯤꯗꯣ ꯈꯔꯗꯤ ꯐꯔꯝꯃꯦꯕꯀꯣ
ꯎꯝ
ꯑꯗꯣ ꯑꯁ ꯈꯪꯗꯦ ꯑꯃꯨꯛ ꯍꯧꯛꯑꯗꯤ ꯀꯃꯥꯏꯅ ꯇꯧꯣꯏꯅꯣ ꯈꯪꯉꯦ
ꯑꯁꯕꯔꯥꯅꯤꯅ ꯍꯗꯨꯅꯦꯦ
ꯑꯦꯔꯥꯟ ꯃꯤꯟꯆꯦ ꯂꯧꯊꯣꯛꯑꯗ꯭ꯔꯥ ꯈꯪꯗꯦ
ꯎ ꯇꯧꯅꯨ ꯇꯧꯅꯨ ꯀꯩꯁꯨꯝ ꯇꯧꯔꯣꯏ ꯐꯔꯛꯀꯅꯤ ꯑꯗꯨꯝ
ꯀꯅꯤꯗ ꯑꯩ ꯏꯁꯥ ꯄꯨꯝꯕꯁꯦ ꯅꯥꯍꯧꯗꯕ ꯖ ꯀꯝꯇ ꯌꯥꯎꯗꯦꯍꯦ ꯑꯩꯒꯤ ꯏꯁꯥꯁꯦ
ꯀꯔꯤꯅꯣ ꯑꯗꯨꯉꯥꯏ ꯑꯗꯨꯝ ꯇꯧꯋꯗꯨꯕꯣ
ꯍꯪꯗꯦꯔ ꯀ ꯑꯩꯈꯣꯏꯒꯤ ꯄꯥꯝꯕꯤ ꯃꯌꯥꯝ ꯊꯥꯕꯗ ꯇꯤꯟꯖꯪ ꯀꯥꯏꯖꯪꯕꯒ ꯌꯥꯎꯋꯤꯗꯅ
ꯏ
ꯑ ꯑꯗꯨꯒꯨꯝꯕ ꯑꯣꯏꯕꯖꯥꯠꯅꯤꯗ
ꯅ ꯄꯦ ꯄꯔꯄꯔꯅ ꯌꯦ ꯇꯧꯇꯔ ꯅ ꯍꯥꯏꯅꯣꯂꯣ
ꯑꯣꯛꯇꯔꯅꯕꯨꯗꯤ ꯐꯅꯤ ꯍꯥꯏꯔꯦ ꯃꯣꯏꯒꯤꯗꯤ ꯐꯅꯤ ꯉꯥꯛꯇꯅꯤ ꯀꯩꯅꯣ
ꯎꯝ ꯍ ꯅꯪꯅ ꯍꯣꯡꯃꯣ ꯁꯤꯒꯤ ꯁꯤꯒꯤ ꯑꯅꯥꯜꯛꯌꯦ ꯁꯪꯗ ꯀꯩ ꯌꯦꯡꯉꯨꯕꯗ ꯀꯩ ꯀꯩꯅ ꯌꯥꯎ ꯍꯥꯏꯔꯛꯑꯦ ꯍꯥꯏꯈꯤꯗꯅ ꯑꯩꯅ ꯀꯩꯅ ꯅꯉꯥꯏꯜꯛꯦ ꯍꯥꯏꯦꯗꯣ
ꯀꯝꯔꯠꯇꯦ ꯑꯃꯃ ꯑꯗꯨꯣ ꯀꯩꯅꯣꯗꯨꯗꯤ ꯌꯥꯝ ꯀꯨꯏꯅ ꯊꯥꯔꯛꯍꯦ ꯍꯥꯏꯗ꯭ꯔꯣꯞꯁꯦ
ꯑꯥ
ꯅꯨꯃꯤꯠ ꯅꯨꯃꯤꯠ ꯇꯔꯦꯠꯅꯤ ꯑꯃꯗꯤ ꯅꯣꯡꯃꯗ ꯃꯉꯥ ꯃꯉꯥ ꯍꯥꯞꯇꯣꯏꯅꯦꯕ
ꯎꯝ
ꯑꯗꯨꯒ ꯅꯨꯃꯤꯠ ꯃꯔꯤꯅꯤ ꯑꯍꯨꯝꯅꯤ ꯑꯃꯅ ꯗ꯭ꯔꯣꯞ ꯃꯔꯤ ꯃꯔꯤ ꯑꯍꯨꯝꯅꯤꯗꯨ ꯂꯣꯏꯔ ꯑꯍꯨꯝꯅꯤ ꯑꯃꯅ ꯗ꯭ꯔꯣꯞ ꯑꯅꯤ ꯂꯦꯝꯍꯧꯕꯗꯨꯅ ꯗ꯭ꯔꯣꯞ ꯑꯃ ꯗ ꯂꯣꯏꯗ꯭ꯔꯤ ꯐꯥꯎꯕ ꯍꯥꯞꯇꯣꯏꯅꯦꯕ ꯀꯩꯅꯣꯗꯣ
ꯌꯥ
ꯑꯩꯅ ꯊꯕꯛ ꯆꯤꯜꯂꯦ ꯆꯤꯜꯂꯦ ꯍꯥꯏꯗꯣ ꯁꯤꯒꯨꯝꯕ ꯃꯌꯥꯝꯁꯤ ꯆꯤꯟꯕ ꯑꯣꯏꯔꯝꯅꯤ
ꯑꯣ ꯑꯇꯩ ꯀꯩꯝ ꯂꯩꯥꯏꯔꯝꯗꯕ ꯑꯗꯨꯅ ꯑꯣꯏꯔꯕ
꯭ꯔꯦ ꯍꯥꯏꯗꯤ ꯁꯤꯒꯨꯝꯕꯒꯤ ꯅꯥꯔꯛꯀꯅꯤ ꯆꯠꯊꯣꯛ ꯆꯠꯁꯤꯟ ꯆꯠꯂꯨꯔꯒ ꯍꯤꯗꯥꯛ ꯊꯥꯔꯛ ꯍꯤꯗꯥꯛ ꯃꯌꯥꯝꯁꯦ ꯍꯦꯛꯇ ꯀꯩꯅꯣ ꯇꯧꯅꯕ ꯍꯣꯠꯅꯕꯗ ꯆꯤꯟꯕ ꯑꯣꯏꯔꯝꯃꯦ
ꯎ ꯅꯥꯕꯗꯣ ꯐꯍꯜꯂꯣ ꯑꯦꯛꯖꯥꯝ ꯃꯌꯥꯗꯨꯗ ꯅꯥꯔꯒ ꯏꯕꯦꯝꯃ ꯅꯪꯕꯨ
ꯍꯩꯃꯥ ꯑꯩꯒꯤꯗꯤ ꯑꯃ ꯂꯩꯕꯅꯦ ꯑꯩꯒꯤ ꯂꯥꯏꯍꯧ ꯑꯃ ꯂꯩꯌꯦꯕ ꯈꯪꯕ꯭ꯔꯥ ꯄꯩꯈꯥꯒꯤ ꯃꯃꯤꯡꯖꯦ ꯍꯦꯛ ꯇꯥ ꯌꯥꯗꯕ ꯑꯩꯒꯤ ꯑꯣꯏꯕ ꯄꯩꯈꯥ ꯑꯃ ꯂꯥꯛꯇꯣꯔꯦ ꯍꯥꯏꯕꯁꯦ ꯇꯥꯕ ꯌꯥꯗꯕ
ꯎꯝ ꯑꯗꯨ ꯕꯦꯔꯥ ꯀꯥꯗ꯭ꯔꯣ ꯑꯗꯨꯗꯤ
ꯎꯝ ꯑꯗꯨꯗꯨꯅ ꯈꯪꯗꯦ ꯄꯩꯈꯥꯒꯖꯨ ꯂꯥꯛꯍꯟꯅꯤꯡꯗ꯭ꯔꯦ ꯇꯁꯦꯡꯅ ꯑꯩ
ꯄꯩꯁꯥ ꯇꯥꯍꯟꯅꯤꯡꯗ꯭ꯔꯦ ꯍꯥꯏꯔꯣ
ꯍꯣꯏ ꯄꯩꯈꯥ ꯂꯥꯛꯑꯅꯤ ꯍꯥꯏꯗꯤ ꯄꯩꯈꯥ ꯂꯥꯛꯄ ꯌꯥꯗꯦꯕ ꯑꯩꯉꯣꯟꯗ
ꯎꯝ
ꯀꯩꯅꯣꯝ ꯅꯥꯔꯛꯇꯗꯤ ꯌꯥꯗꯦꯕ ꯄꯩꯈꯥ ꯑꯃ ꯂꯥꯛꯇꯣꯔꯦ ꯍꯥꯏꯕ ꯃꯇꯝꯗ
ꯑꯩꯗꯤ ꯀꯣꯂꯦꯖꯀꯤ ꯃꯇꯝꯗ ꯌꯥꯝ ꯇꯧꯔꯝꯃꯦ ꯑꯗꯨꯗꯣ ꯀꯣꯂꯦꯖꯇꯅꯦ ꯑꯦꯛꯖꯥꯝ ꯁꯦ ꯊꯥꯔꯒ ꯄ꯭ꯔꯦꯛꯇꯤꯀꯦꯟ ꯌꯧꯔꯝꯗꯥꯏꯁꯤꯗꯅꯦ ꯂꯣꯛ ꯂꯥꯏꯍꯧꯖꯦ ꯑꯗꯨꯝ ꯇꯧꯗꯣꯏꯅꯤ ꯑꯗꯨꯝ ꯇꯧꯗꯣꯏꯅꯤ
ꯂꯝꯗꯝꯅꯔꯦꯅꯦ ꯑꯗꯨꯗꯤ
ꯃꯥꯅꯤ
ꯃꯣꯏꯖꯦ ꯂꯝꯗꯝꯟꯅꯕ ꯑꯃ ꯌꯥꯎꯔꯦꯕ ꯑꯩꯈꯣꯏꯗ ꯑꯩꯈꯣꯏꯅ ꯅꯥꯎ ꯆꯥꯎꯍꯜꯂꯨꯔꯦꯕ ꯃꯣꯏꯗ
ꯃꯥꯅꯤ ꯗꯨꯝ ꯅꯥꯃꯟꯗꯅ
ꯒꯌꯥꯟ ꯇꯥꯗꯦꯗ ꯇꯧꯔꯤꯖꯦ
ꯒ꯭ꯌꯥꯟ ꯇꯥꯗꯦ ꯑꯩ ꯉꯥꯏꯍꯥꯛ ꯂꯩꯔꯒ ꯂꯥꯏꯔꯤꯛ ꯆꯕꯨꯟ ꯑꯃ ꯄꯥꯒꯦꯗꯤ ꯈꯜꯂꯤ ꯉꯝꯒꯗꯣꯔꯤꯕ ꯉꯝꯃꯣꯏꯗꯣꯔꯤꯕꯗꯤ ꯈꯪꯗꯦ
ꯑꯁ ꯑꯩꯗꯤ ꯇꯨꯝꯕꯨ ꯇꯨꯝꯅꯤꯡ ꯉꯛꯑꯦ ꯇꯣꯛꯊꯣꯛ ꯑꯖꯤꯔ ꯈꯪꯗꯦ
ꯇꯨꯝꯊꯣꯛꯑꯣ ꯍꯥꯏꯗꯤ ꯇꯨꯝꯅꯤꯡ ꯇꯨꯝꯅꯤꯡ ꯄꯥꯕꯗꯣ ꯀꯩꯝꯇ ꯆꯪꯗ
ꯃꯥꯅꯤ ꯉꯍꯥꯛ ꯇꯨꯝꯃꯒ ꯍꯧꯒꯠꯂꯒ ꯑꯗꯥꯏ ꯄꯥꯕꯅ ꯐꯗꯧ ꯃꯥꯜꯂꯦ
ꯍꯣꯏ ꯑꯁ ꯈꯪꯗꯦ ꯊꯕꯛꯁꯤꯅ ꯇꯧꯗꯧꯕꯗꯤ ꯃꯌꯥꯝꯗꯤ ꯂꯩꯗꯤ ꯂꯩꯕꯅꯤꯁꯦ ꯁꯨꯛ ꯇꯧ ꯍꯦꯛ ꯇꯧꯗꯕꯤ ꯐꯝ ꯂꯩꯊꯣꯛꯄ
ꯑꯗꯨꯗꯨꯒ ꯑꯗꯨꯝ ꯌꯥꯝ ꯂꯩꯔꯤ ꯍꯣꯏ ꯌꯥꯝ ꯂꯩꯔꯤ ꯌꯥꯝ ꯂꯩꯔꯤꯅ ꯑꯗꯨꯝ ꯀꯣꯛꯁꯤꯗ ꯈꯟ ꯂꯩꯗꯣꯏꯅꯦ ꯁꯨꯛꯇꯧꯗꯤ ꯇꯧꯗꯕꯗꯣ
ꯎꯝ ꯋꯥꯔꯤꯅꯦ ꯏꯁꯥꯖꯤꯖꯨ
ꯏꯁ ꯀꯔꯤ ꯁꯨꯗꯅ ꯋꯥꯔꯤꯅꯣ
ꯄꯣꯊꯥꯕꯗ ꯋꯥꯕ ꯑꯩꯅ
ꯑꯣ ꯄꯣꯊꯥꯕꯗ ꯋꯥꯕ ꯃꯌꯥꯝꯅ ꯋꯥꯅꯩꯖꯤꯅ ꯊꯕꯛ ꯁꯨꯕ ꯆꯠꯊꯣꯛ ꯊꯕꯛ
ꯃꯥꯅꯦ ꯃꯥꯅꯦ ꯊꯕꯛ ꯁꯨꯕꯗ ꯋꯥꯕ ꯃꯤꯅ ꯑꯩꯈꯣꯏꯅ ꯄꯣꯊꯥꯕꯗ ꯋꯥꯕ
ꯒꯤꯅꯤꯁ ꯋꯥꯔꯜ ꯔꯦꯀꯣꯔꯠꯄꯨ ꯆꯟ ꯌꯥꯅꯤꯅꯦ
ꯃꯥꯅꯤ
ꯑꯩꯖꯨ ꯈꯔ ꯂꯩꯔꯒ ꯑꯝꯇ ꯊꯕꯛꯁꯦ ꯑꯅꯧ ꯑꯅꯧꯕ ꯈꯔ ꯇꯝꯖꯟꯒꯦ ꯍꯥꯏꯗꯤ ꯏꯁꯥꯁꯦ ꯍꯩꯃꯟꯗ꯭ꯔꯦ ꯁꯤꯡꯃꯟꯗ꯭ꯔꯦ
ꯑꯩꯗꯤ ꯑꯃ ꯆꯦꯡꯒꯨꯝ ꯊꯥꯕꯗꯨꯕꯨ ꯆꯠꯅꯤꯡꯉꯤꯌꯦ
ꯑ ꯑꯗꯨꯗꯣ ꯈꯪꯕ꯭ꯔ ꯀꯣꯏꯆꯦꯒꯤ ꯊꯥꯔꯝꯃꯦꯕ ꯑꯩꯈꯣꯏ ꯌꯨꯝꯗ ꯊꯥꯏꯅꯤꯀꯣ ꯆꯥꯎꯕꯖꯦ ꯈꯨꯠꯊꯨ ꯑꯃ ꯉꯁꯥꯏ ꯑꯌꯨꯛꯁꯦ ꯈꯔ ꯍꯥꯏꯗꯤ ꯃꯣꯏꯗꯨ ꯆꯦꯔꯪꯗ ꯂꯤ ꯊꯣꯔꯛꯏꯗꯅꯀꯣ
ꯎꯝ
ꯂꯤꯊꯣꯔꯛꯄꯁꯦ ꯏꯁꯤꯡ ꯏꯁꯤꯡꯗꯤ ꯌꯥꯝ ꯆꯥꯏꯗ ꯌꯥꯗꯦꯕ ꯑꯗꯨꯗꯨꯒ ꯅꯨꯡꯗꯥꯡ ꯋꯥꯏꯔꯝꯁꯤ ꯑꯩꯈꯣꯏ ꯃꯇꯝꯗꯨꯗꯗꯤ ꯑꯩꯈꯣꯏ ꯃꯇꯝꯗꯨꯗꯗꯤ ꯀꯦꯖꯤꯗ ꯂꯨꯄꯥ ꯆꯥꯝꯃꯒ ꯀꯨꯟ ꯑꯣꯏꯌꯦꯕ
ꯎꯝ
ꯆꯥꯝꯃ ꯀꯣꯟ ꯍꯥꯏꯁꯦ ꯅꯣꯡꯃꯗ ꯃꯌꯥꯝ ꯌꯥꯝ ꯑꯌꯨꯛꯇ ꯍꯧꯔꯛꯄꯁꯦ ꯅꯨꯡꯗꯥꯡ ꯋꯥꯏꯔꯝꯗ ꯍꯦꯛꯇ ꯆꯥꯎꯗꯣꯔꯤꯕꯅꯤꯀꯣ ꯃꯥꯗꯤ
ꯑꯥ
ꯑꯗꯨꯗꯨꯒ ꯊꯨꯅ ꯊꯨꯅ ꯍꯥꯏꯗꯤ ꯆꯥꯎꯔꯕ ꯄꯣꯠꯁꯦ ꯍꯦꯛꯇ ꯂꯧꯗꯗꯤ ꯍꯦꯛꯇ ꯊꯪꯅꯕ ꯅꯨꯃꯤꯠꯇ ꯈꯨꯨꯏꯕꯤꯅꯦꯕ ꯃꯥꯗꯤ
ꯎꯝ
ꯑꯗꯨꯗꯨꯅ ꯍꯣꯏ ꯄꯩꯁꯥ ꯇꯥꯟꯕꯗꯤ ꯅꯨꯡꯉꯥꯏ
ꯄꯩꯁꯥ ꯇꯥꯟꯕꯒꯤ ꯅꯨꯡꯉꯥꯏꯅꯦ ꯑꯁ ꯑꯩꯁꯨ ꯑꯩꯁꯨ ꯇꯧꯔꯁꯤ ꯈꯪꯗꯦ ꯑꯗꯨꯗꯤ
ꯇꯧꯋ ꯍꯥꯏꯗꯤ ꯀꯩꯁꯨ ꯍꯦꯛꯇ ꯅꯨꯡꯁꯥ ꯃꯔꯛꯇ ꯅꯣꯝꯒꯗꯧꯕꯁꯨ ꯅꯠꯇꯦꯕ ꯃꯥꯗꯤ
ꯅ ꯃꯥꯅꯦ ꯃꯅꯨꯡꯗꯨꯗ
ꯎꯝ
ꯑꯗꯨꯅ ꯐꯔꯦ ꯑꯗꯨꯗꯤ ꯑꯗꯨ ꯑꯣꯏꯅ ꯊꯥꯕ ꯐꯔꯅꯤ ꯊꯥꯅꯤꯡꯉꯦ ꯑꯗꯨ ꯑꯣꯏꯅ
ꯍꯣꯏ ꯑꯗꯨꯒ ꯀꯟꯇꯦꯛ ꯍꯥꯏꯗꯤ ꯀꯟꯇꯦꯛ ꯑꯃꯗꯤ ꯊꯤꯗ ꯌꯥꯔꯣꯏ
ꯎꯝ
ꯀꯩꯅꯣ ꯇꯧꯕꯐꯝ ꯍꯥꯏꯗꯤ ꯄꯣꯠ ꯊꯥꯐꯝ ꯍꯥꯏꯇꯥꯔꯦ ꯑꯩꯈꯣꯏꯁꯨꯨ ꯑꯩꯈꯣꯏ ꯃꯣꯔꯣꯛ ꯊꯥꯕ ꯈꯣꯠꯄꯁꯦ ꯂꯣꯏ ꯀꯟꯇꯦꯛꯅꯦꯕ ꯂꯩꯔꯤꯁꯦ ꯆꯦ ꯂꯂꯣꯟꯕꯤ ꯃꯣꯏꯅ ꯄꯨꯈꯤꯗꯣꯏꯅꯦ
ꯃꯣꯏꯅ ꯂꯧꯕꯗꯨꯗꯤ ꯄꯩꯁꯥꯗꯣ ꯍꯣꯡ ꯂꯔꯕꯅꯤꯅ
ꯂꯧꯋꯦ ꯑꯗꯨꯣ
ꯀꯌꯥ ꯀꯌꯥꯗ ꯂꯣꯒꯦ
ꯁꯨꯃꯥꯏꯅ ꯇꯧꯋꯦꯕꯀꯣ ꯍꯥꯏꯗꯤ ꯄꯥꯟꯒꯨꯝꯕꯒꯁꯦ ꯑꯩꯈꯣꯏꯅ ꯌꯥꯝ ꯡꯈꯩꯗꯒ ꯌꯣꯜꯂꯗꯤ ꯃꯣꯏꯗꯤ ꯃꯔꯐꯨ ꯆꯥꯝꯃ ꯃꯣꯏ ꯇꯪꯈꯥꯏꯅꯦ ꯆꯥꯗꯣꯏꯁꯦ
ꯎꯝ ꯃꯥꯅꯦ
ꯎꯝ ꯃꯣꯏ ꯃꯣꯏ ꯍꯩꯖ ꯁꯤꯡꯖꯕꯤꯅꯤ ꯃꯣꯏꯁꯨ ꯇꯩꯅꯗꯦ ꯍꯥꯏꯗꯤ ꯃꯇꯝ ꯃꯥꯡꯅ ꯃꯣꯏꯁꯨ ꯈꯣꯝ ꯃꯨꯔꯤꯕꯅꯤꯅꯀꯣ
ꯎꯝ
ꯑꯍꯤꯡꯁꯨ ꯇꯨꯝ ꯄꯣꯠꯇꯦ ꯃꯣꯏ ꯃꯣꯏ ꯋꯥꯕꯨꯗꯤ ꯋꯥꯖꯔꯕ ꯖꯥꯠ
ꯋꯥꯗꯤ ꯋꯥꯖꯔꯤꯕ ꯑꯗꯨ ꯑꯣꯏ ꯇꯔꯁꯨ ꯄꯩꯁꯥꯗ ꯌꯥꯝ ꯌꯥꯝ ꯐꯪꯉꯤꯗꯅ
ꯎꯝ ꯅꯣꯏ ꯃꯥꯗꯤ ꯑꯍꯤꯡ ꯍꯧꯒꯠꯂꯒ ꯀꯩꯅꯣ ꯇꯩꯊꯦꯜ ꯆꯠꯄꯗꯣ ꯆꯠꯇ꯭ꯔꯣ
ꯑꯍꯤꯡ ꯑꯗꯦ ꯍꯣꯠꯇꯗ ꯑꯗꯨꯝꯨꯡ ꯑ ꯑꯗꯨꯝ ꯉꯥꯛꯇꯥ ꯍꯣꯜꯂꯒ ꯌꯨꯝꯒꯤ ꯊꯕꯛ ꯇꯧꯔꯝꯃꯒ ꯑꯗꯨꯝ ꯆꯠꯄꯗꯣ
ꯑꯣ ꯍꯣꯏ ꯑꯗꯨꯕꯨꯗꯤ ꯄꯣꯠ ꯄꯣꯠꯈꯤꯕꯁꯨ ꯃꯇꯨꯡ ꯏꯜꯂꯤꯗ ꯌꯣꯜꯂꯤꯕ
ꯎꯝ ꯃꯥꯅꯤ
ꯍꯥꯏꯗꯤ ꯐꯤ ꯅꯣꯡ ꯌꯣꯟꯕꯒꯤꯗꯤ ꯍꯦꯛꯇ ꯑꯍꯤꯡ ꯍꯧꯒꯠꯇꯅ ꯆꯠꯄꯩꯗꯤ ꯗꯔꯀꯥꯔ ꯇꯥꯗꯦꯕ
ꯃꯥꯅꯦ ꯉꯥꯌꯣꯟꯕꯤꯒꯨꯝꯕ ꯑꯗꯨꯗꯒꯤ ꯄꯣꯠꯀꯨꯝꯕ ꯑꯇꯣꯞꯄ ꯊꯥꯕꯒꯨꯝꯕ ꯃꯣꯏꯒꯨꯝꯕꯩ ꯉꯥꯛꯇ ꯉꯥꯛꯇ ꯆꯠꯂꯦꯕ ꯑꯗꯨꯒ ꯥꯒꯨꯝꯕ ꯆꯠꯄꯒꯨꯝꯕꯇꯥꯔꯗꯤ ꯎꯅꯨꯡ ꯉꯟꯇꯥ ꯆꯠꯗ ꯆ ꯎ ꯉꯟꯇꯥ ꯍꯥꯏꯁꯤ ꯀꯩꯁꯨ ꯉꯝꯕ ꯑꯣꯏꯗꯦ ꯄꯨꯡ ꯇꯔꯨꯛ ꯇꯔꯨꯛ ꯑꯗꯥꯏꯋꯥꯏ ꯃꯉꯥ ꯃꯈꯥꯏ ꯑꯗꯨꯋꯥꯏꯗ ꯋꯤꯡꯒꯔ ꯂꯩꯗꯅ ꯑꯗꯨ ꯁꯤ ꯊꯧꯕꯥꯥꯜ ꯕꯖꯥꯔꯁꯤꯗꯁꯨ ꯄꯣꯠꯇꯣ ꯌꯥꯝꯅ ꯍꯥꯡꯕ ꯑꯣꯏꯗꯕꯒꯤꯀꯣ ꯍꯪꯀꯅ ꯍꯥꯡꯗꯦꯕ ꯃꯣꯏꯒꯤ ꯀꯩꯅꯣ ꯇꯧꯕꯒꯤꯗꯤ ꯑꯗꯨꯗꯨꯅ
ꯍꯪꯗꯦ ꯑꯩꯈꯣꯏ ꯁꯤꯗꯁꯨ ꯑꯗꯨꯝ ꯗꯨꯀꯥꯟꯗꯣ ꯑꯗꯨꯝ ꯑꯌꯨꯛ ꯉꯟꯇꯥꯒ ꯊꯣꯛꯎꯔꯗꯤ ꯐꯪꯗꯦ ꯁꯥꯄꯣꯟꯒ ꯂꯩꯇ꯭ꯔꯦ ꯂꯣꯏꯈ꯭ꯔꯦꯅ ꯍꯥꯏꯔꯗꯤ ꯑꯌꯨꯛ ꯉꯟꯇꯥꯒ ꯊꯣꯛꯎꯨꯔꯗꯤ ꯑꯗꯨꯝ ꯍꯥꯡꯉꯝꯗ꯭ꯔꯦ
ꯃꯥꯅꯦ
ꯑꯗꯨꯗꯨꯅ ꯄꯣꯠꯁꯦ ꯅꯣꯡꯃ ꯋꯥꯠꯂꯤꯀꯥꯟꯗ ꯑꯋꯥꯠꯄꯉꯩ ꯂꯩꯁꯤꯟꯕ
ꯎꯝ
ꯑ ꯍꯗꯦꯗ ꯀꯥꯁꯤꯗ ꯅꯣꯉꯥꯟꯕꯩ ꯅꯨꯕꯤꯇꯥꯥꯕꯧ ꯀꯥꯁꯤꯗ ꯑꯗꯨꯝ
ꯃꯥꯅꯦ ꯃꯥꯅꯦ ꯀꯥꯥꯁꯗ ꯑꯗꯨꯝꯅꯦ ꯂꯩꯁ ꯑꯇꯣꯞꯄ ꯍꯦꯟꯕ ꯁ ꯑꯝꯇ ꯇꯧꯗꯦ
ꯎꯝ ꯁꯤꯗ ꯑꯗꯣ ꯄ꯭ꯔꯣꯒ꯭ꯔꯥꯝꯗꯤ ꯌꯥꯝ ꯂꯩ ꯑꯩꯈꯣꯏꯁꯦ ꯄ꯭ꯔꯣꯒ꯭ꯔꯥꯝꯒ ꯌꯥꯝ ꯊꯥꯅꯔ ꯊꯝꯕꯅꯤ ꯈꯄ꯭ꯔꯥ ꯑꯗꯨ ꯇꯧꯖꯦ ꯗꯥ ꯇꯧꯖꯦꯅ
ꯎꯝ ꯀꯩ ꯄꯣꯒꯥꯝ ꯊꯥ ꯅꯩꯕ
ꯍꯛꯆꯥꯡ ꯆꯥꯟꯅꯕꯒꯤꯌꯣ ꯀꯣꯏꯕ ꯆꯠꯄꯒꯤꯌꯣ
ꯎꯝ ꯑꯩꯈꯣꯏꯁꯨ ꯁꯤꯒꯤ ꯌꯨꯝꯖꯥꯎ ꯅꯨꯡꯉꯥꯏꯌꯦ ꯑꯗꯨꯝ
ꯅꯨꯡꯉꯥꯏꯕꯅꯦ ꯌꯥꯝꯅꯗꯣ
ꯎꯝ
ꯑ
ꯑꯗꯨꯕꯨ ꯏꯁꯄꯤꯀꯔ ꯄꯥꯏꯕꯗꯤꯀꯣ ꯃꯤꯁꯤꯡꯁꯦ ꯑꯃꯅ ꯏꯁꯩꯁꯦ ꯄꯥꯝꯃꯤ ꯄꯥꯝꯗꯦ ꯇꯧꯕꯒꯤꯀꯣ ꯋꯥꯏꯑꯦ ꯑꯗꯨꯃꯗꯤ
ꯇꯧꯕꯅꯦ ꯇꯧꯕꯅꯦ ꯑꯃꯅ ꯑꯃ ꯊꯥꯔꯛꯑꯣ ꯍꯥꯏꯅꯤ ꯑꯃꯅ ꯑꯃ ꯊꯥꯔꯛꯣꯑꯣ ꯍꯥꯏꯅꯤ
ꯃꯥꯅꯦ
ꯑꯉꯥꯡ ꯃꯆꯥꯒ ꯆꯞ ꯃꯥꯟꯅꯩ
ꯃꯅꯤ ꯃ ꯈꯅꯅ ꯆꯅꯤꯁꯨ
ꯎꯝ ꯃꯥꯅ ꯈꯅꯦꯗ ꯈꯥꯛ
ꯍꯜꯂꯣ ꯀꯗ
ꯎꯝ
ꯍ
ꯃꯣꯔꯣꯛ ꯆꯥꯕ ꯉꯕ꯭ꯔꯥ
ꯃꯣꯔꯣꯛ ꯍꯥꯏꯔꯣ
ꯎꯝ
ꯉꯃꯤꯃꯦ ꯃꯔꯕꯨꯗꯤꯖꯕ
ꯑꯩꯗꯤ ꯄꯨꯛ ꯌꯥꯝ ꯁꯧꯒꯠꯂꯦ ꯃꯣꯔꯣꯛꯄꯨꯗꯤ ꯆꯥ ꯉꯝꯃꯦꯕ ꯑꯩ ꯍꯧꯖꯤꯛꯁꯨ ꯌꯥꯝ ꯁꯧꯒꯜꯂꯦ ꯉꯁꯥꯏꯅꯦ ꯆꯞ ꯆꯠ ꯊꯂ
ꯑꯩꯁꯨ ꯑꯣ ꯉꯁꯥꯏ ꯃꯣꯔꯣꯛ ꯀꯩꯅꯨ ꯎ ꯃꯣꯔꯣꯛ ꯃ ꯂ ꯂꯝꯖ ꯅꯒꯣ
ꯎꯝ
ꯃꯣꯛ ꯃꯔꯣꯔꯣꯛ ꯈꯤꯆꯪ ꯂꯥꯎꯅꯕꯗ ꯅꯨꯡꯕꯨꯗꯤ ꯅꯨꯡꯁꯤꯕ ꯇꯣꯏꯋꯔꯁꯦ ꯄꯨꯣꯛꯁꯦ ꯆꯥꯈꯠꯛꯏꯗꯅ
ꯍꯥꯏꯗꯤ ꯑꯌꯨꯛ ꯉꯟꯇꯥꯗꯨꯗꯅꯦ ꯆꯈꯥꯎꯗꯣ ꯇꯥꯁꯟꯕꯒꯤ ꯌꯥꯝ ꯁꯥꯔꯦꯕ
ꯎꯝ
ꯑꯗꯨꯅ ꯏꯁꯤꯡ ꯍꯥꯟꯅ ꯊꯛꯄ ꯑꯌꯨꯛꯁꯤꯗꯤ
ꯃꯥꯅꯦ ꯑꯌꯨꯛꯇ ꯑꯌꯨꯛ ꯉꯟꯇꯥꯗꯗꯤ ꯁꯛꯀꯦꯗ ꯅꯨꯡꯗꯥꯡ ꯇꯨꯝꯒꯗꯕꯨꯗꯤ ꯁꯛꯏ
ꯑꯃ ꯀꯩꯅꯣ ꯇꯧꯕꯗꯣ ꯆꯥꯛ ꯍꯦꯛ ꯀꯥꯟꯅꯗꯦ ꯕ꯭ꯔꯁꯦꯠ ꯇꯧꯕ ꯑꯣꯏꯕꯒ ꯊꯛꯄꯗꯣ ꯊꯛꯇꯦ
ꯑꯣ ꯊꯛꯑꯦ ꯑꯗꯨꯁꯨ ꯑꯗꯨꯝ ꯊꯛꯄꯨꯗꯤ ꯊꯛꯑ ꯑꯗꯣ ꯑꯃꯨꯛ ꯑꯃꯨꯛ ꯊꯛꯇꯕꯁꯨ ꯌꯥ ꯌꯥꯝ
ꯊꯥꯛꯑꯣ ꯑꯗꯨ ꯌꯥꯝ ꯐꯕꯅꯦ
ꯔ
ꯌꯥꯝꯅ ꯏꯪꯕ ꯅꯠꯇ꯭ꯔꯁꯨ ꯑꯗꯨꯝ ꯂꯣꯡꯒꯨꯜ ꯎꯝ ꯎꯝ ꯑꯗꯨꯗꯤ ꯑꯩꯁꯨ ꯂꯥꯏꯔꯤꯛ ꯉꯥꯛ ꯄꯥꯊ ꯊꯣꯛꯈꯤꯒꯦ
ꯑꯣ ꯍꯣ ꯍꯣꯏ